ꯑꯥ
ꯑꯕꯨꯡꯉꯣ
ꯏꯆꯦ ꯏꯆꯦꯕꯨ ꯏꯆꯦꯕꯨ ꯅꯨꯉꯥꯏꯔꯤꯕꯣ
ꯅꯨꯉꯥꯏꯔꯤꯅꯦ ꯑꯅꯥ ꯑꯌꯦꯛ ꯂꯩꯇꯦꯀꯣ ꯅꯪꯗꯤ
ꯑꯅꯥ ꯑꯌꯦꯛ ꯂꯩꯇꯦ ꯌꯥꯝ ꯅꯨꯉꯥꯏꯕ ꯂꯩꯔꯤꯌꯦ
ꯃꯁꯥ ꯌꯥꯝ ꯐꯑꯒ ꯂꯩꯕ꯭ꯔꯣ
ꯌꯥꯝ ꯐꯩꯌꯦ
ꯅꯤꯉꯥꯏꯒꯠ ꯅꯤꯉꯥꯏꯒꯗꯤ ꯇꯧꯗꯦꯒꯣ
ꯆꯦꯂꯦꯟꯖ ꯌꯥꯎꯕꯒꯨꯝ ꯇꯧꯔꯤꯅꯦ
ꯑꯥ ꯍꯛꯆꯥꯡ ꯐꯅ ꯂꯩꯌꯣꯀꯣ ꯏꯁꯤꯡ ꯌꯥꯝ ꯊꯛꯑꯣ ꯅꯨꯡꯁꯥ ꯁꯥꯏꯌꯦ
ꯏꯁ ꯑꯦꯕꯥꯏ ꯐꯥꯎꯗꯤ ꯃꯩ ꯆꯠꯂꯤꯍꯦ ꯈꯔ ꯀꯨꯏ ꯀꯨꯏꯅ ꯍꯣꯁꯄꯤꯇꯥꯜꯗ ꯂꯩꯕꯒꯤ ꯅꯪꯒꯤꯌꯦ ꯑꯦꯚꯥꯏꯁ ꯄꯤꯕ ꯍꯧꯔꯕ ꯀꯨꯏꯅ ꯍꯣꯁꯄꯤꯇꯥꯜꯗ ꯂꯩꯕꯒꯤ ꯑꯦꯚꯥꯏꯁ ꯄꯤ ꯍꯧꯔꯦꯕ
ꯍꯧꯔꯤ ꯑꯁ ꯐꯔꯤꯅꯦ ꯅꯪ ꯐꯅꯤꯡ ꯑꯐꯕ ꯑꯐꯥ ꯐꯅꯤꯡꯕꯩ ꯍꯥꯏꯕꯅꯦ ꯅꯣꯏꯗꯤ ꯍꯛꯆꯥꯡꯁꯦ ꯐꯠꯇꯕ ꯐꯕ ꯐꯠ ꯇꯕ ꯌꯥꯗꯦꯕꯀꯣ ꯍꯥꯏꯗꯤ ꯑꯍꯥ ꯑꯉꯥꯡ ꯑꯣꯏꯕꯒꯤ ꯀꯣ ꯅꯠꯇ꯭ꯔꯣ ꯅꯥ ꯍꯥ ꯑꯣꯏꯔꯤꯕ ꯍꯛꯆꯥꯡꯁꯦ ꯐꯖꯅ ꯐꯖꯅ ꯊꯝꯃꯨꯗꯕ ꯗꯔꯀꯥꯔ ꯌꯥꯝ ꯑꯣꯏꯌꯦꯕꯀꯣ
ꯑꯣꯏ ꯍꯥ ꯑꯗꯨꯒꯤꯗꯃꯛ ꯌꯥꯝꯅ
ꯏꯁꯤꯡ ꯌꯥꯝ ꯊꯛꯑꯣ ꯏꯁꯤꯡ ꯌꯥꯝ ꯊꯛꯑꯣ ꯆꯥꯛ ꯑꯥ ꯌꯥꯝꯅꯗꯤ ꯆꯥꯒꯅꯨꯀꯣ ꯆꯥꯡ ꯅꯥꯏꯅ ꯆꯥꯎꯑꯣ
ꯎꯝ
ꯃꯇꯝ ꯃꯥꯡꯍꯟꯒꯅꯨ ꯃꯇꯝ ꯃꯥꯡꯍꯟꯒꯅꯨ ꯂꯥꯏꯔꯤꯛ ꯀꯟꯅ ꯄꯥꯎꯑꯣ
ꯎꯝ
ꯃꯤ ꯑꯣꯏꯔꯀꯥꯟꯗ ꯅꯆꯦ ꯑꯩꯕꯨ ꯅꯤꯡꯁꯤꯡꯉꯨ ꯑꯩꯅ ꯈꯔ ꯈꯤꯇꯪ ꯑꯣꯏꯔꯁꯨ ꯑꯦꯚꯥꯏꯁ ꯄꯤꯈꯤꯕꯅꯦ ꯍꯥꯏꯕꯗꯣ ꯅꯤꯡꯁꯤꯡꯉꯣꯕ
ꯅꯪꯒꯤ ꯅꯪꯒꯤ ꯍꯧꯖꯤꯛꯄꯨ ꯍꯧꯖꯤꯛꯀꯤ ꯑꯦꯚꯥꯏꯁꯇꯨꯗꯤ ꯑꯗꯨꯝ ꯌꯥꯏ ꯍꯥꯟꯅ ꯊꯣꯛꯂꯛꯄ ꯑꯦꯚꯥꯏꯁꯇꯨꯗꯤ ꯅꯪ ꯆꯦꯂꯦꯟꯖ ꯌꯥꯎꯕꯒꯨꯝ ꯇꯧꯕꯀꯣ ꯑꯗꯨꯅ ꯅꯪ ꯑꯩꯉꯣꯟꯗ ꯄꯟꯖꯥꯒꯨꯝꯕ
ꯅꯆꯦ ꯑꯩꯗꯤ ꯑꯁ ꯑꯗꯨꯒꯕꯗꯤ ꯇꯧꯕ ꯉꯝꯃꯔꯣꯏ ꯍꯥꯏꯗꯤ ꯏꯁꯥ ꯌꯥꯝ ꯁꯣꯜꯂꯦꯕꯒꯣ
ꯎꯝ ꯑꯗꯣ ꯅꯪ ꯑꯩꯉꯣꯟꯗ ꯑꯗꯣ ꯅꯪ ꯑꯩꯉꯣꯟꯗ ꯑꯦꯚꯥꯏꯁ ꯄꯤꯕꯗꯣ
ꯑꯥ
ꯅꯪ ꯅꯪ ꯄ꯭ꯔꯛꯇꯤꯀꯦꯜ ꯇꯧꯗꯕ ꯃꯥꯜꯂꯦꯗ ꯇꯧꯗꯕ ꯅꯪ ꯇꯧꯗꯕꯤꯗ ꯑꯩꯉꯣꯟꯗ ꯑꯦꯠꯚꯥꯏꯁ ꯑꯣꯏꯅ ꯄꯤꯈꯤꯕ ꯃꯥꯜꯂꯩ ꯅꯪꯒꯤꯗꯣ ꯑꯗꯣ ꯑꯦꯗꯚꯥꯏꯁ ꯄꯤꯕꯁꯣ ꯎꯝ ꯑꯦꯚꯥꯏꯁ ꯄꯤꯕ ꯃꯤꯅ ꯍꯥꯥꯟꯅ ꯇꯧꯔꯒ ꯑꯦꯗꯚꯥꯏꯁ ꯄꯤꯒꯗꯕꯅꯦ ꯁꯨꯡꯇꯧ ꯇꯧꯗ꯭ꯔꯒ ꯅꯪꯅ ꯄꯪꯉꯥꯡ ꯉꯥꯡꯉꯦ ꯀꯅꯥꯅꯣꯝꯇ ꯀꯅꯥꯅ ꯍꯣꯏ ꯀꯅꯥꯅ ꯂꯧꯕꯤꯔꯅꯤ ꯅꯪ ꯑꯦꯗꯚꯥꯏꯁꯇꯨꯕꯣ
ꯑꯩꯅ ꯑꯩꯅ ꯇꯧꯗ꯭ꯔꯁꯨ ꯅꯪꯒꯤ ꯀꯟꯅꯔꯗꯤ ꯀꯥꯟꯅꯅꯕ ꯑꯗꯨ ꯇꯧꯔꯗꯤ ꯀꯥꯟꯅꯒꯅꯤ ꯍꯥꯏꯔꯗꯤ ꯅꯪ ꯅꯪ ꯃꯥꯡꯖꯗꯦꯗꯅ
ꯅꯪꯒꯤ ꯑꯦꯗꯚꯥꯏꯁꯁꯦ ꯅꯪꯒꯤ ꯑꯦꯗꯚꯥꯏꯁꯁꯦ ꯍꯣꯏ ꯐꯗꯤ ꯐꯩ ꯅꯪ ꯑꯦꯗꯚꯥꯏꯁꯇꯣ
ꯈꯪꯗꯦꯕ ꯇꯧꯗ꯭ꯔꯁꯨ ꯑꯥ ꯄꯣꯡꯄꯤ ꯄꯤꯁꯤꯟꯕ ꯅꯠꯇꯦ ꯑꯩꯅ ꯈꯔ ꯈꯜꯂꯒꯀꯣ ꯑꯗꯨ ꯇꯧꯔꯗꯤ ꯐꯥꯗꯧ ꯃꯥꯜꯂꯦ ꯑꯁꯤ ꯑꯉꯥꯡꯁꯦ ꯀꯥꯏꯅꯀꯣ ꯈꯜꯂꯤꯅꯦꯕ ꯋꯥꯈꯜꯗꯀꯣ
ꯑꯁ ꯑꯁ ꯌꯥꯝ ꯐꯥꯔꯗꯧ ꯃꯥꯟꯕ
ꯑꯗꯨꯅꯦ ꯍꯛꯆꯥꯡꯅꯀꯣ ꯑꯅꯥ ꯑꯌꯦꯛ ꯂꯩꯒꯅꯨ ꯅꯪꯅ ꯍꯣꯠꯅꯖꯕꯗ ꯑꯗꯨꯝ ꯍꯣꯠꯅꯧꯑꯣ ꯄꯤꯌꯦ ꯄꯥꯀꯪ ꯑꯉꯥꯡꯗꯨꯗ ꯏꯔꯥꯡ ꯇꯧꯒꯅꯣ ꯒ꯭ꯌꯥꯟ ꯇꯥꯅ
ꯎꯝ ꯀꯔꯤꯅ ꯏꯔꯥꯡ ꯇꯧꯅꯅ ꯑꯩ ꯌꯨꯝ ꯑꯥꯗ ꯍꯟꯗꯛ ꯆꯍꯤ ꯂꯣꯏꯔꯝ ꯂꯣꯏꯔꯝꯗꯥꯏꯗ ꯌꯨꯝ ꯄꯥꯜꯂꯒꯦꯅ ꯈꯟꯕꯅꯤ ꯀꯔꯤ ꯏꯔꯥꯡ ꯇꯧꯅꯣ ꯀꯥꯏꯅ
ꯀꯔꯤ ꯍꯥꯏꯕ
ꯍꯟꯗꯛ ꯆꯍꯤ ꯂꯣꯏꯔꯝꯗꯥꯏꯗ ꯍꯟꯗꯛ ꯆꯍꯤ ꯂꯥꯁ‌ ꯃꯟꯗꯀꯣ ꯅꯨꯄꯤ ꯅꯨꯄꯤ ꯊꯤꯔꯒꯦꯅ ꯂꯩꯔꯕꯅꯦꯕ ꯑꯗ ꯀꯔꯤ ꯉꯥꯎꯁꯤꯟꯅꯒꯅꯣ ꯀꯥꯏ ꯁꯦ ꯁꯦꯔꯥꯟ ꯇꯨꯔꯥꯟ
ꯉꯜꯂꯤ ꯅꯆꯦ ꯑꯩꯐꯥꯎ ꯑꯗꯨꯒꯨꯝꯕ ꯋꯥꯈꯜ ꯋꯥꯈꯜ ꯊꯣꯛꯇ꯭ꯔꯤꯀꯣ
ꯎꯝ ꯃꯤ ꯂꯣꯏꯅ ꯅꯨꯄꯤ ꯌꯨꯝ ꯄꯥꯟꯈ꯭ꯔꯦ ꯑꯗ ꯂꯥꯁꯇ ꯑꯩ ꯅꯨꯄꯤꯒꯁꯦ ꯂꯩꯔꯝꯗꯧ ꯃꯥꯟꯗ ꯂꯣꯏꯅ ꯄꯥꯟꯅꯕꯗꯨꯗ ꯑꯩ ꯑꯩꯒꯤ ꯂꯩꯔꯝꯗꯧ ꯃꯥꯟꯗꯕ
ꯑꯦꯍꯝ ꯃꯤꯉꯣꯟꯗ ꯀꯠꯂꯛꯀꯅꯨ ꯂꯩꯒꯅꯤ ꯏꯁꯣꯔꯅ ꯅꯪꯒꯤ ꯈꯥꯛꯂꯒ ꯂꯩꯔꯕꯅꯦ ꯂꯩꯕꯅꯦ ꯀꯣ ꯄꯥꯈꯠꯀꯅꯨ ꯑꯗꯨꯒꯤꯗ
ꯏꯁꯣꯔꯅ ꯍꯥꯏꯕꯗꯨꯃ ꯈꯜꯂꯒ ꯈꯜꯂꯒ ꯑꯩꯅ ꯊꯕꯛ ꯄꯥꯡꯊꯣꯛꯇ꯭ꯔꯗꯤ ꯌꯥꯔꯣꯏꯅꯦ ꯏ ꯏꯁꯣꯔꯅ ꯄꯤꯔꯝꯕꯗꯣ ꯏꯁꯣꯔꯅ ꯄꯤꯔꯝꯕꯗꯣ ꯍꯟꯗꯛꯀꯤ ꯂꯥꯁ ꯂꯥꯁ ꯃꯟꯗ ꯆꯦꯟꯒꯗꯕ ꯅꯨꯄꯤꯗꯣ ꯑꯣꯏꯔꯝꯃꯗꯤ ꯀꯃꯥꯏꯅ ꯇꯧꯕ ꯑꯩ ꯆꯦꯟꯗ꯭ꯔꯗꯤ ꯑꯗꯨꯝ ꯃꯥꯡꯉꯦ ꯑꯗꯨꯗꯤ
ꯑꯦ ꯅꯪ ꯆꯦꯟꯗ꯭ꯔꯁꯨ ꯃꯥꯁꯨ ꯆꯦꯟꯗ꯭ꯔꯦ ꯀꯔꯤꯔꯣ ꯃꯤꯅ ꯂꯧꯔꯣꯏꯅꯦ ꯅꯪꯒꯤꯗꯣ ꯅꯪꯅ ꯅꯪꯅ ꯈꯨꯔꯨꯝꯒꯗꯕꯁꯦ ꯏꯁꯣꯔꯗꯀꯣ ꯅꯪꯅ ꯅꯤꯖꯒꯗꯕꯁꯦ ꯅꯪꯅ ꯈꯥꯛꯄ ꯅꯨꯄꯤꯗꯣ ꯑꯩ ꯑꯦ ꯀꯩ ꯀꯩ ꯍꯥꯏꯁꯤꯔꯥ ꯑꯩ ꯑꯩꯒꯤ ꯁꯣꯏꯗꯅ ꯐꯪꯅꯤꯡꯉꯥꯏꯀꯣ ꯃꯤꯉꯣꯟꯗ ꯑ ꯋꯥꯈꯜ ꯆꯠꯇꯅꯕꯀꯣ ꯅꯪꯟꯅ ꯈꯔꯨꯝꯒꯗꯕꯅꯤ ꯑꯗꯨꯗꯤ ꯁꯣꯏꯗꯦ ꯐꯪꯉꯦ ꯎꯝ
ꯃꯥꯅ ꯕꯣꯔ ꯑ ꯄꯤꯔꯦꯕꯀꯣ ꯕꯣꯔ ꯄꯤꯕꯗꯣ ꯍꯟꯗꯛꯀꯤ ꯗꯤꯁꯦꯝꯕꯔꯒ ꯄꯤꯔꯗꯤ ꯀꯃꯥꯏꯅ ꯇꯧꯕ ꯁꯤꯅꯦꯕ ꯍꯟꯗꯛ ꯍꯟꯗꯛꯀꯤ ꯗꯤꯁꯦꯝꯕꯔꯗ ꯄꯤꯔꯒ ꯑꯩꯅ ꯂꯧꯕ ꯍꯩ ꯑꯗꯨ꯭ꯔꯗꯤ ꯃꯥꯡꯉꯦꯗ ꯑꯩꯗꯤ ꯑꯗꯨꯏꯅꯦ ꯍꯥꯏꯁꯦ
ꯑ ꯑꯗꯨꯗꯤ ꯈꯪꯗ꯭ꯔꯦ ꯑꯩꯁꯨ
ꯑꯩ ꯋꯥꯈꯟꯗ ꯁꯨꯝ ꯊꯣꯛꯂꯛꯄꯗꯣ ꯏꯁꯣꯔꯅ ꯄꯤꯕ ꯑꯣꯏꯔꯝꯒꯅꯤ ꯑꯗꯨꯁꯨ ꯈꯪꯒꯗꯕ
ꯍꯣꯏꯅꯦ ꯈꯜꯂꯦꯅꯦ ꯈꯜꯂꯨꯕꯨꯗꯤꯀꯣ ꯑꯗꯣ ꯑ ꯆꯨꯝꯕ꯭ꯔꯥ ꯑꯩꯅ ꯊꯥꯛ ꯊꯥꯡꯂꯤꯕ ꯈꯣꯡꯊꯥꯡꯁꯦ ꯑꯆꯨꯝꯕꯔꯥ ꯍꯥꯏꯕꯗꯣ ꯑꯗꯨꯁꯨ ꯊꯤ ꯍꯥꯟꯅ ꯏꯁꯣꯔꯗ ꯂꯣꯏꯅ ꯇꯩꯅꯒꯅꯨꯌꯦ ꯀꯔꯤꯔꯅꯣ
ꯂꯣꯏꯅ ꯑꯦ ꯑꯦ ꯇꯨ ꯖꯦꯠ ꯄꯤꯔꯕꯅꯦꯀꯣ ꯑꯗꯣ ꯑꯩ ꯂꯥꯁꯇ ꯗꯤꯁꯤꯖꯟ ꯂꯥꯛꯄꯅꯦꯕ ꯗꯤꯁꯦꯝꯕꯔꯗ ꯀꯩꯅꯣ ꯇꯧꯔꯁꯦꯅ ꯑꯗꯣ ꯏꯁꯣꯔ ꯏꯁꯣꯔꯅ ꯈꯟꯕꯗꯣ ꯑꯣꯏꯔꯝꯗꯧ ꯃꯥꯜꯂꯕ ꯑꯩ ꯋꯥꯈꯜꯗ
ꯑꯗꯣꯥꯛ ꯃꯥꯏ ꯄꯥꯛꯇ꯭ꯔꯗꯤꯀꯣ ꯏꯁꯣꯔꯅ ꯌꯥꯗꯕꯒꯤꯅꯤꯀꯣ ꯑꯗꯨ ꯈꯪꯁꯤꯜꯂꯨ ꯎꯝ ꯎꯝ ꯃꯥꯏ ꯄꯥꯛꯇ꯭ꯔꯗꯤ ꯏꯁꯣꯔꯅ ꯅꯪꯒꯤ ꯃꯇꯝ ꯄꯤꯗ꯭ꯔꯦ ꯍꯥꯏꯔꯤ ꯍꯥꯏꯔꯤꯅꯦꯕꯀꯣ
ꯂꯥꯛꯀꯗꯕꯧꯕ ꯗꯤꯁꯦꯝꯕꯔꯗ ꯄꯥꯜꯂꯒꯦꯅꯗꯤ ꯈꯜꯂꯦ ꯑꯗꯣ ꯃꯥꯏ ꯄꯥꯛꯇ꯭ꯔꯗꯤ ꯏꯁꯣꯔꯅ ꯑꯄꯥꯝꯕꯗꯨꯅꯤ
ꯁꯤꯗꯤ ꯌꯨꯝ ꯌꯥꯝ ꯄꯥꯟꯖꯅꯤꯡꯕ ꯃꯥꯜꯂꯦꯗ
ꯑꯗꯨ ꯇꯠ ꯅꯠ ꯅꯠꯇꯦ ꯏꯁꯣꯔꯅ ꯄꯤꯕ ꯍꯥꯏꯕꯗꯨꯅꯦ ꯉꯟꯕ ꯊꯦꯡꯕꯗ ꯏꯁꯣꯔꯅ ꯄꯤꯔꯝꯕꯅꯦ ꯀꯔꯤꯗꯣ ꯅꯪꯁꯤꯗꯤ
ꯎ ꯅꯪ
ꯑꯦꯕꯥꯁ ꯄꯤꯕ ꯑꯦꯕꯥꯁ ꯑꯦꯗꯚꯥꯏꯁ ꯄꯤꯕ ꯍꯩꯔꯒ ꯁꯤꯐꯥꯎ ꯒ꯭ꯌꯥꯟ ꯇꯥꯗꯕ
ꯇꯥꯏꯍꯦ ꯇꯥꯗꯦ ꯅꯪꯒꯤꯗꯤ ꯑꯃꯨꯛꯀ ꯏꯁꯣꯔꯗ ꯑꯃꯨꯛꯀ ꯍꯥꯏ ꯇꯧꯅꯨꯀꯣ ꯈꯔ ꯕꯦꯚꯔ ꯑꯃ ꯂꯩꯌꯣꯍꯦ ꯊꯛꯁꯤ ꯉꯁꯤ ꯂꯩꯌꯣꯍꯦ ꯀꯔꯤꯔꯥ
ꯑꯦ ꯑꯗꯣ ꯍꯧꯖꯤꯛ ꯀꯩꯗꯧꯔꯤꯒꯦ
ꯇꯨꯝꯃꯤꯌꯦ ꯉꯔꯥꯡ ꯅꯨꯡꯗꯥꯡ ꯇꯨꯝꯗꯕꯅꯤꯅ ꯀꯣ ꯑꯔꯥꯡꯗ ꯄꯨꯡ ꯕꯥꯔꯣ ꯔꯣ ꯇꯥꯒꯗꯧꯔꯦ ꯇꯨꯝꯕꯗꯣ ꯑꯗꯣ ꯑꯌꯨꯛ ꯉꯟꯅ ꯄꯨꯡ ꯃꯔꯤꯗ ꯑꯃꯨꯛ ꯍꯧꯒꯜꯂꯦ ꯑꯗꯨ ꯄꯨꯡ ꯑꯩ ꯇꯨꯝꯕꯁꯦ ꯄꯨꯡ ꯃꯔꯤ ꯈꯛꯇꯅꯦꯕ
ꯉꯔꯥꯡ ꯇꯨꯝꯗ꯭ꯔꯦ ꯉꯁꯤ ꯉꯁꯤꯅꯦ ꯇꯨꯝꯃꯤꯗꯣ ꯕꯥꯔꯣ ꯕꯥꯔꯣ ꯑꯣꯏꯔꯗꯤ ꯉꯁꯤ ꯉꯁꯤ ꯅꯠꯇ꯭ꯔꯣ
ꯉꯁꯤ ꯑꯌꯨꯛ ꯉꯁꯤ ꯑꯌꯨꯛ ꯍꯥꯏꯇꯥꯔꯦꯀꯣ ꯑꯗ ꯑꯌꯨꯛ ꯑ ꯍꯧꯒꯠꯂꯦ ꯑꯃꯨꯛ ꯆꯥꯛ ꯆꯔꯦ ꯑꯗꯨꯒ ꯇꯨꯝꯃꯤꯅꯦ ꯍꯧꯖꯤꯛꯇ ꯍꯧꯒꯠꯂꯤꯅꯦ ꯊꯕꯛ ꯆꯠꯇꯦ ꯑꯗꯨꯒ ꯍꯧꯒꯠꯄꯗ ꯋꯥꯃꯟꯕꯅ ꯍꯨꯃꯥꯡꯒꯁꯦ ꯂꯣꯏꯅ ꯇꯥꯔꯒ ꯂꯩꯔꯝꯃꯦ ꯑꯗꯨ ꯐ꯭ꯔꯦꯁ ꯑꯣꯏꯅꯕꯅ ꯏꯆꯦꯕꯨ ꯀꯣꯜ ꯇꯧꯕꯁꯤꯅꯤ꯫
ꯑꯗꯨꯅꯦꯕ ꯑꯣꯏꯔꯝꯃꯅꯤꯀꯣ ꯍꯧꯖꯤꯛꯇꯤ꯫ ꯂꯪꯇ꯭ꯔꯛ ꯂꯪꯉꯃꯅꯤ ꯅꯃꯥ ꯃꯥꯏꯗꯣ ꯅꯪꯒꯤ ꯅꯪ ꯃꯥꯏꯗꯣ ꯂꯪꯇ꯭ꯔꯤꯛ ꯂꯪ ꯂꯪꯉꯝꯃꯅꯤꯕ꯫
ꯂꯪꯉꯦ ꯂꯪꯉꯦ ꯃꯤꯡꯁꯦꯟꯒ ꯌꯦꯡ ꯌꯥꯔꯕꯅꯦ꯫
ꯕꯤꯇꯥꯃꯤ ꯂꯥꯛꯄꯅꯤꯍꯦ ꯅꯆꯦ ꯑꯩꯉꯣꯟꯗ ꯋꯥꯔꯤ ꯁꯥꯔꯗꯤ꯫
ꯎꯝ ꯚꯤꯇꯥꯃꯤꯟꯖꯦ ꯅꯥꯇꯩ ꯆꯥ ꯅꯥꯇꯩ ꯆꯥꯗꯕ ꯚꯤꯇꯥꯃꯤꯟ ꯅꯥꯇꯩ ꯆꯥꯗꯕ ꯚꯤꯇꯥꯃꯤꯟ ꯌꯥꯎꯋꯦ ꯅꯪꯒꯤꯁꯦ ꯃꯤꯒꯤꯗꯤ
ꯑꯥ
ꯃꯤꯗꯤ ꯚꯤꯇꯃꯤꯟ ꯎꯝ ꯑꯥ ꯅꯪ ꯅꯪꯒꯤ ꯅꯠꯇꯦ ꯅꯪꯒꯤ ꯋꯥꯍꯩꯗꯣ ꯅꯣꯛꯅꯤꯡꯕ ꯅꯠꯇꯦ ꯑꯩꯒꯤ ꯋꯥꯍꯩꯗꯣ ꯅꯣꯛꯅꯤꯡꯕꯅꯦ꯫
ꯑꯦ ꯍꯧꯖꯤꯛ ꯇꯧꯋ ꯍꯧꯖꯤꯛꯁꯨ ꯅꯣꯏꯌꯦ ꯈꯔ ꯑꯩꯒꯤ ꯋꯥꯍꯩꯗꯨꯅꯦꯕ
ꯑꯩꯗꯤ ꯑꯩꯒꯤ ꯉꯥꯛꯗꯅꯤ ꯍꯥꯏꯌꯣ꯫
ꯑꯩꯒꯤ ꯉꯥꯇꯅꯦ ꯅꯪꯒꯤꯖꯦ
ꯇꯦꯅꯦ ꯏꯕꯥꯅꯤ ꯅꯣꯛꯏꯁꯦ ꯅꯪꯒꯤ ꯋꯥ
ꯑꯩ ꯑꯩꯒꯤ ꯑꯩꯒꯤ ꯋꯥ ꯅꯣ ꯅꯦꯝꯒꯤ ꯅꯣꯏꯅꯦꯕ ꯅꯪꯒꯤ ꯋꯥꯔ ꯀꯥꯔꯒꯤ ꯍꯜꯂꯥꯎ ꯍꯥꯏꯔꯒ ꯆꯦꯗꯦꯁ ꯑꯃꯨꯛ ꯇꯧꯒꯦ ꯀꯔꯤꯒꯤ
ꯑꯩ ꯆꯦꯂꯦꯟꯖ ꯇꯧꯔꯒ ꯅꯪ ꯅꯣꯛꯅꯤꯡꯉꯤꯗꯣ ꯑꯗꯨꯝ
ꯑꯗ ꯇꯧꯗꯦ ꯆꯦꯂꯦꯟꯖ ꯇꯧꯕꯗꯣ ꯅꯣ ꯅꯤꯡꯗꯕꯩ ꯑꯩ ꯑꯩꯅ ꯑꯃꯨꯛ ꯍꯥꯏꯗꯅ ꯆꯦꯂꯦꯟꯖ ꯇꯧꯒꯤꯔꯅꯪꯉ ꯑꯩ ꯑꯗꯣ ꯑꯗꯨꯗ ꯑꯩꯒꯤ ꯋꯥꯍꯩꯗ ꯅꯣꯛꯅꯤꯡꯕꯅꯦꯕ꯫
ꯅꯣꯛꯄ ꯐꯪꯂꯤꯗꯣ
ꯎ ꯑꯩꯅꯅꯦ ꯑꯩꯅꯅꯦ ꯍꯣꯏ ꯍꯣꯏ ꯑꯥ ꯅꯪ ꯅꯪ ꯅꯪꯒꯤ ꯅꯪ ꯅꯪ ꯅꯪꯒꯤ ꯀ꯭ꯔꯦꯗꯤꯠ ꯄꯤꯒꯅꯨꯕ ꯑꯩꯅꯅꯦꯕ ꯅꯣꯏꯗ ꯅꯪꯁꯨ ꯅꯣꯏꯗꯣ ꯅꯪ ꯅꯣꯏ ꯅꯪꯁꯨ ꯅꯣꯏꯗꯣ ꯑꯩꯒꯤ ꯗꯥꯏꯂꯣꯒ ꯇꯨꯗꯅꯦ ꯅꯣꯛꯏꯖꯦ ꯫
ꯑꯗꯣ ꯑꯩ ꯍꯥꯏꯒꯦꯕ ꯅꯪꯒꯤ ꯗꯥꯏꯂꯣꯛꯇꯣ ꯃꯌꯥꯝ ꯂꯩꯔꯝꯅꯦꯕꯀꯣ ꯅꯊꯟꯇꯗꯤ ꯗꯥꯏꯂꯣꯛ ꯇꯧꯔꯒ ꯅꯣꯛꯄ ꯌꯥꯗꯦꯗꯅ꯫
ꯍꯥꯏꯗꯤ ꯍꯣꯏ ꯑꯗꯨ ꯑꯗꯨꯃꯥꯏꯅ ꯇꯧꯔꯗꯤ ꯑꯉꯥꯎꯕ ꯇꯥꯗꯣꯏꯅꯦ꯫
ꯑꯗꯨꯅꯦ ꯑꯩ ꯋꯥꯔꯤ ꯁꯥꯕꯒꯤ ꯅꯪꯒꯤ ꯗꯥꯏꯂꯣꯛ ꯅꯥꯊꯟꯗꯁꯨ ꯅꯣꯛꯄ ꯐꯥꯎꯔꯤꯅꯦꯕ
ꯆꯪꯃꯤ ꯃꯤ ꯑꯇꯩꯗ ꯁꯥꯔꯒ ꯑꯗꯨꯝꯅꯣꯛ ꯑꯗꯨ ꯃꯇꯥꯡꯗꯗꯤ ꯅꯪ ꯌꯥꯎꯗ꯭ꯔꯁꯨ ꯌꯥꯏ꯫ ꯇꯠꯇ ꯍꯧꯖꯤꯛ ꯅꯣꯏꯀꯣ ꯑꯗꯨꯁꯨ ꯑꯩꯒꯤ ꯗꯥꯏꯂꯣꯛꯇ
ꯅꯪ ꯅꯪꯁꯦ ꯌꯥꯝ ꯁꯤꯡꯉꯤꯅꯦ꯫
ꯇꯠꯇ
ꯁꯤꯡꯒꯗꯃꯤꯠꯇꯣꯠꯇꯗꯣ ꯑꯩꯈꯣꯏ ꯑꯉꯥꯡ ꯑꯩꯅ ꯑꯦꯗꯚꯥꯏꯁ ꯄꯤꯕꯒꯤ ꯁꯤꯡꯒꯤ
ꯑꯗ ꯁꯤꯡꯕꯒꯤꯅꯦ ꯑꯩꯅ ꯈꯟꯂꯣ ꯃꯨꯟꯅ ꯈꯜꯂꯒꯦ ꯗꯤꯁꯦꯝꯕꯔꯗ ꯌꯨꯝ ꯄꯥꯜꯂꯒꯦ ꯍꯥꯏꯁꯦ
ꯄꯥꯉꯟ ꯅꯨꯄꯥꯅ ꯀꯩꯅꯣ ꯍꯥꯏ ꯃꯩꯇꯩ ꯅꯨꯄꯥꯗ ꯍꯥꯏꯕꯗꯣ ꯈꯪꯕ꯭ꯔꯥ
ꯈꯪꯗꯦ
ꯉꯥ ꯉꯥ ꯃꯀꯣꯛꯇꯣ ꯃꯕꯥꯅꯤ ꯔꯦꯟ ꯂꯩꯃꯤꯟꯅꯕ ꯃꯥꯜꯂꯦ ꯉꯥ ꯑꯗꯨꯝ ꯊꯣꯡꯅꯗꯤ ꯎꯝ ꯀꯣꯛꯇꯣ ꯃꯩꯇꯩ ꯅꯨꯄꯥꯗ ꯑꯗꯨꯝ ꯄꯤꯕ ꯃꯥꯜꯂꯦ
ꯎꯝ
ꯑꯗꯨꯒ ꯃꯃꯩꯒꯨꯝꯕ ꯃꯁꯥꯒꯨꯝꯕꯗꯤ ꯃꯥꯅ ꯆꯥꯕ ꯃꯥꯜꯂꯤꯕ ꯃꯩꯇꯩ ꯑ ꯑ ꯄꯪꯒꯟꯗꯨꯅꯀꯣ ꯑꯗꯨ ꯅꯨꯄꯥ ꯎꯝ ꯃꯩꯇꯩ ꯅꯨꯄꯥꯗꯨꯅ ꯍꯥꯏ ꯍꯥꯏ ꯀꯩꯅꯣ ꯅꯪꯗꯤ ꯁꯥ ꯑꯦ ꯉꯥ ꯆꯥꯔꯤꯗꯤ ꯑꯩꯉꯣꯟꯗ ꯈꯥꯛꯇ ꯃꯀꯣꯛ ꯈꯛꯇ ꯆꯥꯕ ꯌꯥꯗꯕ ꯑꯩꯉꯣꯟꯗ ꯑꯗꯨꯝ ꯄꯤꯔꯤꯁꯤꯅ ꯍꯥꯏꯌꯦ ꯑꯗ ꯃꯉꯜ ꯅꯨꯄꯥꯗꯨꯅ ꯑꯃꯨꯛꯀ ꯍꯥꯏ ꯃꯀꯣꯛ ꯆꯥ ꯎꯝ ꯉꯥ ꯃꯀꯣꯛ ꯆꯥꯕꯗꯤ ꯁꯤꯡꯕꯅꯦ ꯍꯥꯏ ꯍꯥꯏꯌꯦ ꯑꯗꯨꯒ ꯅꯣꯡꯃꯁꯦ ꯃꯩꯇꯩ ꯅꯨꯄꯥꯒ ꯅꯪꯁꯦ ꯑꯩꯉꯣꯟꯗ ꯂꯛꯅꯕꯒ ꯑꯣꯏꯔꯝꯅꯤ ꯍꯧꯖꯤꯛꯐꯥꯎ ꯑꯩ ꯁꯤꯡꯂꯛꯇꯦ ꯍꯥꯏꯌꯦ ꯍꯥꯏ ꯍꯥꯏꯔꯦ ꯑꯗꯨꯒꯪ ꯉꯅꯨ ꯇꯨ ꯇꯨ ꯇꯨ ꯁꯤꯡꯕ ꯍꯧꯔꯦ ꯍꯥꯏꯌꯦ
ꯉꯁꯥꯏ ꯑꯩꯅ ꯇꯥꯒꯦꯅ ꯇꯥꯕꯅꯦ ꯁꯤꯒꯤ ꯋꯥꯔꯤꯁꯦ ꯀꯨꯏꯔꯦ ꯇꯥꯕ ꯑꯩ ꯅꯡꯅꯥ ꯋꯥꯔꯤ ꯅꯨꯡꯉꯥꯏꯅ ꯁꯥꯕꯗꯨꯗ ꯑꯩ ꯇꯉꯥꯏ ꯐꯗꯅ ꯇꯥꯔꯤꯅꯦ
ꯑꯁ ꯅꯪꯒꯤꯁꯤꯗꯤ ꯌꯥꯝ ꯍꯠꯂꯦꯗ ꯇꯜꯂꯦꯗ
ꯇꯥꯔꯦ ꯇꯥꯔꯦ ꯍꯥꯟꯅ ꯅꯪ ꯍꯔꯥꯎꯔꯒ ꯁꯥꯕꯗꯣ ꯑꯩ ꯗꯤꯁꯇꯥꯔꯕ ꯇꯧꯅꯤꯡꯗꯕꯀꯣ ꯑꯗꯨꯏ
ꯅꯪ ꯅꯪ ꯀꯥꯎ ꯑꯣ ꯋꯥꯔꯤꯗꯣ ꯀꯥꯎꯗꯤ ꯀꯥꯎꯔꯝꯅꯤ ꯑꯩꯅ ꯑꯃꯨꯛꯀ ꯍꯥꯏꯕꯒꯤ ꯅꯤꯡꯁꯤꯡꯕꯅꯦ ꯑꯗꯨ ꯅꯪ ꯌꯥꯝ ꯀꯩꯅꯣ ꯇꯧꯅꯤꯡꯉꯥꯏ ꯌꯥꯝ ꯄꯣꯛꯅꯤꯡꯉꯥꯏ ꯂꯩꯇꯦꯀꯣ
ꯄꯣꯡꯗꯦ ꯄꯣꯡꯗꯦ ꯑꯗꯨ ꯁꯥꯗꯕ꯭ꯔꯣ ꯑꯁ ꯅꯪ ꯅꯪꯉꯣꯟꯗꯁꯨ ꯁꯥꯔ ꯃꯥꯜꯂꯦ ꯑꯩꯉꯣꯟꯗꯁꯨ ꯁꯥꯏ ꯇꯥꯏꯃꯤꯡꯁꯦ ꯆꯞ ꯆꯥꯅ ꯍꯪꯉꯦ
ꯏꯪꯕ ꯃꯐꯝꯗꯥ ꯑꯁꯤꯗꯗꯤ ꯀꯩꯅꯣ